ꯇꯔꯕꯣ
ꯇꯥꯔꯦ ꯇꯥꯔꯦ
ꯎꯝ ꯍꯧꯖꯤꯛꯀꯤ ꯅꯨꯡꯉꯥꯏꯕꯒꯨꯝ ꯐꯝꯖꯅꯤꯀꯣ
ꯎꯝ ꯒ꯭ꯔꯥꯎꯟꯗꯅꯦ ꯐꯝꯂꯤꯁꯦ
ꯑꯣ ꯑꯣ ꯐꯔꯦ ꯐꯔꯦ ꯉꯁꯥꯏꯒꯤ ꯋꯥꯔꯤꯗꯣ ꯀꯟꯇꯤꯅꯤ꯭ꯌꯨ
ꯃꯣꯏꯒꯤ ꯃꯐꯝꯗꯗꯤ ꯑꯅꯤꯔ ꯑꯍꯨꯝꯔ ꯃꯔꯤꯔꯛ ꯇꯧꯒ꯭ꯔꯦ ꯍꯥꯏꯕ ꯑꯗꯨꯒꯨꯝꯕ ꯃꯊꯪ ꯃꯊꯛꯇ
ꯑꯗꯣ
ꯑꯗꯨꯕꯨ ꯑꯈꯣꯏꯗꯤ ꯃꯈꯥꯗ ꯇꯧꯕ ꯃꯈꯥꯗ ꯂꯩꯕꯅꯤꯅ
ꯎꯝ
ꯇꯧꯗꯦꯗ ꯉꯔꯥꯡꯗꯣ ꯃꯣꯏ ꯁꯟꯇ꯭ꯔꯤ ꯂꯦꯞꯄ ꯃꯐꯝꯗ ꯃꯊꯛꯇ ꯀꯣ
ꯎꯝ
ꯑꯩꯈꯣꯏ ꯃꯤ ꯃꯔꯤ ꯃꯉꯥ ꯅꯨꯡꯗꯥꯡꯗ ꯗꯨꯝ ꯀꯣꯏꯔꯛꯄꯅꯦꯕ ꯀꯩꯁꯨꯗꯤ ꯇꯧꯗꯦꯗ ꯉꯔꯥꯡꯕꯨꯗꯤ ꯑꯗꯣ ꯉꯔꯥꯡꯅ ꯑꯗꯨꯒ ꯅꯍꯥꯟꯗꯣ ꯅꯍꯥꯟꯗꯤ ꯑꯁ ꯐꯖꯅ ꯇꯧꯏ ꯍꯥꯏ ꯕ꯭ꯂꯦꯡ ꯐꯥꯏꯠ ꯕ꯭꯭ꯂꯦꯝ ꯐꯌꯥꯔꯁꯨ ꯇꯧꯋꯦꯕ ꯀꯔꯤ ꯇꯧꯕꯒꯦꯔꯥ ꯁꯦꯠꯇ ꯀꯣꯜ ꯇꯧꯕ
ꯎꯝ ꯎꯝ
ꯑꯗꯨ ꯊꯥꯔꯒ ꯇꯝꯅꯔꯛꯄ ꯑꯗꯨꯒꯤ ꯕ꯭ꯂꯦꯡ ꯐꯌꯥꯔ ꯇꯧꯕꯅꯦ ꯍꯥꯏ
ꯑꯣ
ꯑꯣ ꯑꯣ ꯑꯗꯨꯝ ꯅꯣꯏ ꯑꯗꯨꯝ ꯂꯦꯞꯄꯁꯦ ꯃꯤ ꯀꯌꯥ ꯀꯌꯥ ꯂꯦꯞꯄ꯭ꯔꯥ
ꯁꯟꯇ꯭ꯔꯤ ꯃꯐꯝꯗꯣ ꯑꯅꯤꯅꯦꯕ ꯑꯗꯣ ꯃꯤ ꯇꯔꯥ ꯈꯔ ꯍꯦꯜꯂꯦ ꯇꯔꯥꯃꯥꯊꯣꯏ ꯂꯣꯏ ꯂꯦꯞꯄꯦꯗ
ꯎꯝ ꯑꯗꯨꯗꯤ ꯑꯗꯨꯝ ꯌꯥꯏꯅ ꯃꯤꯗꯤ ꯌꯥꯝꯗꯤ
ꯎꯝ ꯍꯣꯏ ꯍꯥꯏꯕꯗꯤ ꯑꯌꯨꯛ ꯉꯟꯇꯥ ꯐꯥꯎ ꯂꯦꯞꯒꯗꯧꯕꯅꯤꯅꯀꯣ
ꯍꯣꯏ
ꯎꯝ ꯄꯨꯡ ꯕꯥꯔꯣ ꯐꯥꯎ ꯃꯤ ꯇꯔꯨꯛ ꯂꯦꯞꯂꯅꯤ ꯑꯗꯨꯒ ꯄꯨꯡ ꯕꯥꯔꯣꯗꯒꯤ ꯄꯨꯡ ꯇꯔꯨꯛ ꯐꯥꯎ ꯃꯤ ꯑꯃꯨꯛ ꯇꯔꯨꯛ ꯁꯤꯟꯅ ꯁꯤꯟꯅꯔꯒ ꯂꯦꯞꯄꯅꯤꯗ
ꯑꯣ ꯍꯣꯏ ꯑꯁ ꯑꯩꯗꯤ ꯀꯤꯌꯦ ꯑꯗꯨꯒꯨꯝꯕ ꯂꯦꯞꯅꯤꯉꯥꯏ ꯇꯝꯁꯨ ꯇꯝꯅꯔꯛꯀꯥꯅꯤ ꯑꯗꯨꯒ ꯀꯤꯁꯨ ꯀꯤꯌꯦ
ꯎꯄꯥꯏ ꯂꯩꯗꯕꯩꯅ
ꯍꯣꯏ
ꯇꯜ ꯇꯜꯂꯁꯨ ꯎꯄꯥꯏ ꯂꯩꯇꯕꯅꯤꯅ ꯆꯠꯄ ꯇꯥꯕꯅꯦꯕ
ꯎꯝ ꯎꯝ ꯑꯗꯨꯗꯤ ꯑꯗꯨꯅꯤꯗ
ꯎꯝ ꯅꯣꯡꯃꯈꯛꯇꯪꯒꯨꯝꯕ ꯉꯝ ꯍꯥꯏꯕꯗꯤ ꯅꯪꯗꯕ ꯃꯇꯝꯗꯗꯤ ꯑꯗꯨꯝ ꯆꯠꯇꯔꯁꯨ ꯑꯗꯨꯝ ꯒ꯭ꯔꯨꯞꯇꯥ ꯍꯥꯏꯔꯝꯂꯒ ꯌꯥꯏꯕ ꯑꯗꯨꯕꯨ ꯅꯨꯡꯇꯤ ꯈꯨꯗꯤꯡꯒꯤ ꯆꯠꯇꯕꯗꯤ ꯊꯕꯛ ꯂꯩꯇꯕꯤꯗ ꯑꯗꯨꯝ ꯌꯨꯝꯗ ꯂꯩꯔꯗꯤ
ꯑꯣ ꯐꯥꯏꯟ ꯂꯧꯕ꯭ꯔꯥ ꯁꯤꯒꯨꯝꯕꯁꯦ
ꯂꯨꯄꯥ ꯂꯤꯁꯤꯡ ꯑꯅꯤ
ꯂꯣꯏꯔꯦꯗꯅ
ꯎꯝ ꯅꯠꯇ꯭ꯔꯥꯒ ꯑꯣꯛꯁꯥ ꯀꯦꯖꯤ ꯑꯍꯨꯝ ꯎꯝ
ꯑꯁ ꯀꯦꯖꯤ ꯀꯦꯖꯤ ꯃꯔꯤꯐꯥꯎ ꯌꯥꯔꯅꯤ ꯀꯩꯅꯣ
ꯑꯥ ꯌꯥꯕꯅꯦꯗ ꯑꯗꯣ ꯃꯤꯁꯤꯡꯗꯤ ꯀꯥꯅꯣ ꯂꯤꯁꯤꯡ ꯑꯅꯤ ꯑꯅꯤ ꯑꯗꯨꯝ ꯄꯤꯅꯩꯗ
ꯑꯌꯥ
ꯍꯞ ꯍꯞꯇꯥ ꯑꯃꯗ ꯑꯥ ꯑꯅꯤꯔꯛꯂꯥ ꯑꯍꯨꯝꯔꯛꯂꯥ ꯆꯠꯂꯦꯕ
ꯑꯣ ꯑꯣ
ꯒ꯭ꯔꯨꯞ ꯅꯨꯃꯤꯠ ꯑꯃꯗ ꯒ꯭ꯔꯨꯞ ꯑꯅꯤ ꯑꯅꯤ ꯑꯗꯨꯝ ꯆꯠꯄ
ꯑꯥ ꯑꯥ ꯑꯥ ꯅꯪꯒꯤ ꯃꯊꯛꯇꯨ ꯇꯥꯗ꯭ꯔꯤ
ꯇꯥꯔꯦꯗ ꯃꯊꯛꯇꯁꯨ
ꯑꯗꯣ ꯀꯔꯤꯁꯨ ꯇꯧꯗꯦ ꯅꯣꯏ ꯇꯧꯕ ꯃꯇꯝꯗꯤ
ꯑꯈꯣꯏ ꯇꯥ ꯑꯈꯣꯏ ꯇꯧꯕ ꯃꯇꯝꯗꯤ ꯀꯔꯤꯁꯨ ꯇꯧꯗꯦꯗ ꯑꯗꯨ ꯃꯤ ꯒ꯭ꯔꯨꯞ ꯑꯇꯣꯞꯄ ꯂꯦꯞꯄ ꯀꯥꯟꯗꯗꯤ ꯍꯣꯏ ꯇꯧꯔꯛꯑꯦ ꯍꯥꯏ
ꯎꯝ ꯀꯤꯌꯦ
ꯂꯦꯞꯄ ꯂꯥꯛꯑꯣꯅ ꯅꯪꯖꯨ
ꯑꯦꯁ ꯉꯝꯃꯔꯣꯏ
ꯅꯨꯡꯉꯥꯏꯕꯅꯦꯍꯦ ꯅꯨꯡꯗꯥꯡꯗ
ꯍꯣꯏ ꯃꯤ ꯌꯥꯝꯃ꯭ꯔꯒ ꯎꯝ ꯑꯈꯣꯏꯒꯤ ꯃꯔꯨꯞꯁꯤꯡ ꯌꯥꯝꯔꯒ ꯀꯩꯀꯥ ꯇꯧꯔꯗꯤ ꯍꯣꯏ ꯅꯨꯡꯉꯥꯏ ꯀꯤꯅꯨꯡꯉꯥꯏꯅꯤꯍꯦ ꯃꯥꯜꯂꯦ ꯗꯨꯕꯨ ꯑꯁ ꯈꯣꯏꯒꯤ ꯅꯨꯄꯤꯁꯨ ꯑꯣꯏꯕꯅꯤꯅ
ꯍꯟꯗꯛꯀꯥꯟꯗꯤ ꯅꯨꯄꯤ ꯍꯟꯗꯛꯀꯥꯟꯗꯤ ꯅꯨꯄꯤꯖꯦ ꯁꯟꯇ꯭ꯔꯤ ꯂꯦꯞꯍꯟꯒꯗꯧꯕꯅꯤꯅꯦ꯫
ꯏꯁ ꯌꯥꯔꯦ ꯀꯗꯥꯏꯗꯒꯤꯅꯣ
ꯍꯥꯏꯕꯗꯤ ꯅꯨꯄꯤ ꯂꯦꯛꯍꯜ ꯅꯨꯄꯤꯁꯤꯡ ꯂꯦꯞꯍꯜꯂꯗꯤ ꯑꯣ ꯀꯨꯀꯤꯁꯤꯡ ꯉꯥꯎꯒꯅꯦꯕ꯫
ꯑꯁ ꯌꯥꯔꯦ
ꯑꯁ ꯅꯨꯄꯤ ꯐꯖꯕ ꯂꯩꯔꯦ ꯍꯥꯏꯅꯀꯣ ꯀꯥꯞꯂꯔꯣꯏꯕ꯫
ꯂꯩꯔꯝꯃꯣꯏꯗ ꯑꯗꯣ ꯅꯣꯏ ꯈꯨꯟꯗꯗꯤ ꯇꯝꯅꯗ꯭ꯔꯣ꯫
ꯇꯝꯗꯦꯗ ꯗ ꯑꯈꯣꯏ ꯈꯨꯟꯗꯗꯤ ꯇꯧꯗꯦꯗ꯫
ꯅꯣꯏ ꯈꯨꯟꯗꯗꯤ ꯇꯧꯗꯦ꯫
ꯎꯝ ꯑꯈꯣꯏ ꯀ ꯍꯧꯖꯤꯛ ꯑꯥ ꯇꯝꯅꯔꯛꯑꯦ ꯍꯥꯏꯕ ꯃꯐꯝꯗꯣ
ꯎꯝ
ꯑꯗꯣ ꯑꯈꯣꯏ ꯈꯨꯟꯒ ꯀꯤꯂꯣꯃꯤꯇꯔ ꯑꯃꯒꯨꯝꯕꯗꯤ ꯈꯔ ꯍꯦꯜꯂꯦ꯫ ꯆꯠꯇ꯭ꯔꯤꯕ ꯃꯐꯝ ꯑꯃꯗꯗꯤ ꯑꯃꯗꯗꯤ ꯑꯦꯁ ꯀꯤꯂꯣꯃꯤꯇꯔ ꯑꯃꯐꯥꯎ ꯌꯧꯗꯦꯗ꯫
ꯑꯣ
ꯈꯨꯟꯒꯤ ꯃꯅꯥꯛꯇꯅꯦꯕ ꯑꯃꯗꯨꯗꯤ
ꯎꯝ ꯎꯝ ꯑꯗꯨꯗꯤ ꯑꯗꯨꯝ ꯌꯥꯝꯅ ꯂꯥꯞꯄꯗꯤ ꯅꯠꯇꯦꯅ
ꯎꯝ ꯌꯥꯝꯅ ꯂꯥꯞꯄꯗꯤ ꯅꯠꯇꯦꯗ
ꯅꯪꯉꯣꯟꯗꯗꯤ ꯇꯝꯅꯗ꯭ꯔꯤ
ꯇꯝꯅꯗ꯭ꯔꯤꯗ ꯑꯈꯣꯏꯗꯗꯤ ꯑꯈꯣꯏꯗꯗꯤ ꯑꯈꯣꯏ ꯒ꯭ꯔꯨꯞꯇ ꯑ ꯀꯩꯅꯣ ꯑꯍꯟꯁꯤꯡꯁꯨ ꯌꯥꯎꯋꯦꯕ ꯑꯈꯣꯏ ꯒ꯭ꯔꯨꯞꯇꯗꯤ ꯑꯗꯣ ꯏꯁꯤꯡ ꯊꯛꯄ ꯃꯤ ꯂꯩꯌꯦꯕ ꯈ꯭ꯔ-ꯈ꯭ꯔ ꯑꯍꯟꯁꯤꯡ ꯗꯨ ꯃꯅꯝꯗꯨꯅ ꯀꯤꯕꯖꯥꯠꯅꯤꯗ꯫
ꯑꯣ ꯑꯁꯦꯡꯕ꯭ꯔꯥ
ꯎꯝ ꯑꯗꯨꯕꯨ ꯑꯗꯨ ꯃꯅꯝꯗꯨꯗꯤ ꯑ ꯀꯤꯌꯦꯕ ꯀꯩꯅꯣꯗꯨꯁꯨ ꯀꯩꯅꯣꯒꯤ ꯃꯤꯁꯤꯡꯁꯨ꯫
ꯑꯣꯀꯦ ꯎꯝ ꯑꯣ
ꯁꯤꯕꯥꯏ ꯔꯤꯇꯥꯏ꯭ꯔꯃꯦꯟ ꯂꯧꯕ ꯂꯦ ꯂꯧꯕ ꯑ ꯃꯤ ꯑꯃꯔ ꯑꯅꯤꯔ ꯌꯥꯎꯋꯦꯕ ꯑꯈꯣꯏ ꯒ꯭ꯔꯨꯞꯇ꯫
ꯎꯝ ꯎꯝ
ꯑꯗꯨ ꯑꯅꯤꯗꯣ ꯈ꯭ꯔ ꯏꯁꯤꯡ ꯌꯥꯝ ꯊꯛꯀꯜꯂꯦꯕ꯫
ꯗꯨꯒꯤ ꯑꯗꯨ ꯑꯗꯨꯒꯤ ꯃꯅꯝꯗꯨꯅ ꯂꯥꯛꯄ ꯉꯝꯗꯕꯒꯤ ꯑꯣꯏꯔꯝꯒꯅꯤꯗ꯫
ꯑꯥ ꯑꯗꯣ ꯅꯪꯉꯣꯟꯗꯗꯤ ꯄꯔꯁꯅꯦꯜꯂꯤꯗꯤ ꯇꯧꯗꯦ꯫
ꯇꯧꯗꯦꯗ ꯄꯥꯔꯁꯅꯦꯜꯂꯤꯗꯤ ꯃꯣꯏ-ꯃꯣꯏ ꯃꯣ ꯃꯣꯏ ꯔ ꯑ ꯒ꯭ꯔꯨꯞ ꯑꯇꯣꯞꯄꯗꯁꯨ ꯄꯔꯁꯣꯅꯦꯂꯤꯗꯗꯤ ꯇꯧꯗꯦꯗ ꯑꯗꯣ ꯃꯣꯏꯅ ꯑꯗꯨꯝ ꯐꯝꯔꯒ ꯂꯩꯕ ꯃꯇꯝꯗ ꯀꯣ
ꯎꯝ ꯎꯝ
ꯑꯗꯨꯝ ꯄꯨꯟꯅ ꯃꯤ ꯂꯣꯏꯅꯃꯛꯇ ꯑꯗꯨꯝ ꯇꯧꯔꯛꯄꯅꯦꯅ
ꯍꯥꯎ ꯉꯁꯤꯗꯤ ꯑꯗꯨꯝ ꯂꯩꯒꯅꯤꯀꯣ
ꯉꯁꯤꯗꯤ ꯑꯗꯨꯝ ꯇꯨꯝꯃꯒ ꯂꯩꯔꯅꯤꯗ
ꯕꯣꯜ ꯌꯦꯡꯕ꯭ꯔ ꯅꯪ ꯉꯔꯥꯡ
ꯑꯁ ꯕꯣꯜ ꯌꯦꯡꯗꯦꯗ ꯑꯩꯒꯤ ꯀꯩꯅꯣꯗꯤ ꯁꯤꯈ꯭ꯔꯦꯗ
ꯑꯥ ꯑꯥꯎ ꯌꯦꯡꯒꯦ ꯑꯩꯗꯤ ꯅꯪ ꯌꯦꯡꯕ꯭ꯔꯥ ꯈꯟꯕ
ꯑꯥ‌ ꯑꯁ ꯍꯥꯏꯕꯗꯤ ꯉꯔꯥꯡ ꯗ꯭ꯌꯨꯇꯤ ꯆꯠꯂꯦꯕ ꯇ꯭ꯌꯨꯇꯤ ꯆꯠꯄꯗꯕꯨ ꯌꯦꯡꯕꯗꯁꯨ ꯈꯔ ꯐꯔꯛ ꯇꯥꯕ
ꯑꯣ ꯌꯦꯡꯕ ꯌꯥꯗꯕ꯭ꯔꯥ ꯁꯤꯒꯨꯝꯕꯗ
ꯎꯝ ꯇꯨꯝꯐꯝꯗꯗꯤ ꯌꯦꯡꯕ ꯌꯥꯏꯌꯦ ꯑꯗꯣ ꯂꯦꯞꯐꯝꯗꯗꯤ ꯌꯦꯡꯕ ꯌꯥꯗꯕ
ꯐꯣꯟ ꯌꯦꯡꯕ ꯌꯥꯗꯦ
ꯎꯝ ꯍꯣꯏ ꯑꯥꯥ ꯍꯧꯖꯤꯛ ꯀꯩꯅꯣ ꯇꯧ ꯁꯟꯇ꯭ꯔꯤ ꯂꯦꯞꯄ ꯃꯐꯝꯗ ꯇꯨꯝꯐꯝ ꯁꯦꯝ ꯇꯨꯝꯐꯝꯁꯨ ꯁꯦꯝꯕꯤꯑꯑꯦꯕ
ꯎꯝ
ꯇꯨꯝꯐꯝꯗꯗꯤ ꯌꯦꯡꯕ ꯌꯥꯏ ꯑꯗꯣ ꯁꯟꯇ꯭ꯔꯤ ꯂꯦꯞꯐꯝꯗꯨꯗꯤ ꯌꯦꯡꯕ ꯌꯥꯗꯕ ꯕꯪꯀꯔꯗꯨꯗꯗꯤ ꯌꯦꯡꯕ ꯌꯥꯗꯕ
ꯑꯣ ꯑꯣ ꯑꯗꯣ ꯑꯗꯨꯝ ꯅꯣꯏ ꯆꯥꯛ ꯆꯥꯕ ꯂꯣꯏꯔꯒ ꯑꯗꯨꯝꯗꯤ ꯆꯠꯂꯝꯅꯤꯅ
ꯎꯝ ꯍꯣꯏ ꯄꯨꯡ ꯃꯉꯥ ꯃꯈꯥꯏ ꯇꯔꯨꯛ ꯌꯧꯗꯕꯤꯗ ꯑꯗꯣꯝꯗ ꯃꯐꯝꯗ ꯑꯗꯨꯝ ꯌꯧꯔꯦꯗ ꯃꯝꯗ꯭ꯔꯤꯉꯩꯗ ꯅꯠꯇꯦ ꯑꯩꯈꯣꯏꯅ ꯑꯗꯨꯝ ꯏꯃꯨꯡ ꯏꯃꯨꯡꯅ ꯑꯗꯨꯝ ꯊꯣꯡꯉꯒ ꯆꯠꯂꯦꯗ
ꯑꯣ ꯑꯗꯣ ꯄꯨꯡ ꯃꯉꯥꯗꯤ ꯌꯥꯝ ꯉꯟꯗ꯭ꯔꯣ
ꯃꯝ ꯃꯝꯗ꯭ꯔꯤꯉꯩꯗ ꯌꯧꯒꯗꯧꯕꯅꯦ ꯑꯗꯨꯅ ꯑꯗꯨꯒꯤ
ꯑꯣ
ꯃꯝꯂꯗꯤ ꯕꯥꯏ ꯆꯥꯟꯁ ꯃꯣꯏꯅ ꯗꯥꯎ ꯊꯤꯕ ꯅꯨꯃꯤꯠꯇ ꯃꯣꯏꯅ ꯕꯪꯀꯔꯗ ꯍꯥꯟꯅ ꯑꯣꯀꯨꯄꯥꯏ ꯇꯧꯕꯤꯔꯗꯤ ꯑꯩꯈꯣꯏꯗꯤ ꯂꯣꯏꯅ ꯁꯤꯔꯅꯤꯗꯅ ꯑꯗꯨꯒꯤꯅꯦꯗ
ꯑꯣꯀꯦ ꯍꯣꯏ ꯍꯣꯏ
ꯅꯪꯒꯤ ꯈꯣꯟꯁꯦ ꯇꯝꯄꯥꯛꯀꯤ ꯃꯤ ꯃꯥꯜꯂꯦꯅꯦ
ꯍꯣꯏ ꯑꯩ ꯇꯝꯄꯥꯛꯇ ꯂꯩꯕꯅꯦ
ꯎꯝ ꯑꯁꯦꯡꯕ ꯌꯨꯝꯗꯨꯁꯨ ꯇꯝꯄꯥꯛꯇ ꯑꯣꯏꯔꯝꯒꯅꯤꯗ
ꯑꯍꯥ ꯇꯝꯄꯥꯛꯇ ꯅꯠꯇꯦ ꯑꯁꯦꯡꯕꯗꯤ
ꯑꯁꯦꯡꯕꯗꯤ ꯑꯁ ꯌꯥꯔꯦꯗ ꯍꯣꯏ
ꯆꯤꯡꯗ
ꯍꯣꯏ ꯇꯝꯄꯥꯛꯇ ꯑꯩꯁꯨ ꯂꯩꯔꯒ ꯑꯗꯨꯝ ꯎꯝ ꯂꯥꯏꯔꯤꯛꯒꯨꯝꯕ ꯇꯝꯕꯀꯣ ꯊꯕꯛ ꯆꯠꯄꯗꯨꯒꯤꯅꯤꯗ
ꯑꯣ ꯊꯕꯛ ꯇꯧꯕ꯭ꯔꯥ
ꯑꯩ ꯏꯟꯇꯔꯟ ꯇꯧꯔꯤꯌꯦ
ꯑꯣ ꯑꯠꯆꯥ ꯑꯠꯆꯥ ꯌꯥꯝ ꯐꯩꯌꯦꯅ
ꯎꯝ ꯈꯪꯗꯦꯗ ꯐꯥꯅꯦꯗ
ꯑꯥ ꯑꯩꯈꯣꯏꯗꯤ ꯇꯝꯄꯥꯛꯇꯁꯨ ꯅꯠꯇꯕ ꯆꯤꯡꯗꯁꯨ ꯅꯠꯇꯕ ꯐꯔꯛ ꯇꯥꯕ ꯃꯐꯝꯗꯅꯤꯗ
ꯑꯩ ꯈꯪꯅꯤꯡꯉꯥꯏ ꯃꯥꯜꯂꯦ
ꯑꯗꯨ ꯃꯐꯝꯗꯔ ꯁꯥꯎꯠ ꯂꯣꯝꯗ ꯁꯥꯎꯠ ꯑꯥ ꯁꯥꯎꯠ ꯌꯥꯝꯅꯗꯤ ꯑꯣꯏꯗꯕ ꯁꯥꯎꯠ ꯔꯣꯝꯗ
ꯎꯝ ꯎꯝ ꯍꯣꯏ ꯍꯣꯏ ꯑꯩ ꯑꯩꯅ ꯈꯟꯕꯒ ꯅꯪꯅ ꯂꯩ ꯃꯐꯝ ꯃꯥꯟꯅꯕ꯭ꯔꯗꯤ ꯈꯪꯗꯦꯀꯣ ꯑꯗꯣ ꯑꯗꯨꯝ ꯑꯥ ꯍꯥꯏꯋꯦ ꯃꯅꯥꯛꯇꯗꯤ ꯑꯣꯏꯔꯝꯅꯤꯅ
ꯎꯝ ꯍꯣꯏ ꯃꯥꯅꯦ
ꯀꯥꯔꯛꯇ꯭ꯔꯤꯉꯩ ꯀꯥꯟꯗꯀꯣ
ꯎꯝ ꯍꯣꯏ ꯍꯣꯏ ꯃꯥꯅꯦ ꯍꯥꯏꯋꯦ ꯀꯩꯅꯣ ꯍꯥꯏꯋꯦꯒ ꯑꯩꯈꯣꯏ ꯈꯨꯟꯒ ꯀꯤꯂꯣꯃꯤꯇꯔ ꯑꯃꯗꯤ ꯌꯧꯗꯦꯗ ꯅꯦꯁꯅꯦꯜ ꯍꯥꯏꯋꯦꯒ ꯑꯩꯈꯣꯏꯒꯤ
ꯅꯦꯁꯅꯦꯜ ꯍꯥꯏꯋꯦ ꯊꯥꯔꯇꯤ ꯁꯕꯦꯟꯔꯣ
ꯎꯝ
ꯎꯝ
ꯅꯦꯁꯅꯦꯜ ꯍꯥꯏꯋꯦ ꯊꯥꯔꯇꯤ ꯁꯕꯦꯟꯗꯤ ꯗꯥꯏꯔꯦꯛꯅꯦꯗꯅ ꯏꯁꯇ꯭ꯔꯦꯠ ꯂꯥꯏꯟꯅꯤꯗꯅ
ꯎꯝ
ꯎꯝ ꯑꯗꯣ ꯑꯩꯈꯣꯏꯗꯤ ꯑꯥ ꯇꯝꯄꯥꯛ ꯑꯆꯧꯕꯗꯒꯤ ꯈꯔ ꯀꯨꯝꯊꯔꯒ ꯂꯩꯔꯦꯗ ꯑꯗꯨꯝ ꯇꯝꯄꯥꯛ ꯑꯆꯧꯕꯗꯒꯤ ꯈꯔ ꯀꯨꯝꯊꯔꯒ ꯇ꯭ꯋꯦꯟꯇꯤ ꯐꯣꯔ ꯀꯤꯂꯣꯃꯤꯇꯔꯁ ꯑꯗꯨ ꯑꯗꯨꯃꯥꯏ ꯊꯧꯗꯔꯒ ꯑꯗꯨꯝ ꯂꯩꯔꯦꯗ
ꯑꯣ
ꯏꯁꯩ ꯌꯥꯝꯅ ꯐꯣꯡꯒꯟꯕ ꯈꯨꯟꯗꯣ ꯈꯪꯕ꯭ꯔꯥ
ꯈꯪꯗꯦ
ꯈꯪꯗꯦꯗ
ꯎꯝ
ꯑꯥ ꯍꯣꯏ ꯍꯣꯏ ꯑꯗꯨꯝ
ꯁꯤꯅ ꯁꯤꯅ ꯍꯧꯕꯗꯣ
ꯑꯍꯥ
ꯈꯪꯗꯦ
ꯑꯥ
ꯎꯝ ꯍꯣꯔꯦꯟ ꯇꯦꯛꯁꯇ ꯍꯥꯏꯕꯤꯔꯝꯃꯒꯦ
ꯍꯣꯏ ꯍꯣꯏ ꯍꯥꯏꯕꯗꯤ ꯃꯐꯝꯁꯨ ꯌꯥꯝꯕꯅꯤꯅꯀꯣ
ꯑꯥ ꯍꯣꯏ
ꯑꯩ ꯑꯩꯗꯣ ꯍꯥꯏꯕ ꯉꯪꯗꯕ
ꯎꯝ
ꯑꯗꯨꯒꯤꯅꯤꯗ
ꯑꯝ
ꯑꯗꯨꯝ ꯅꯪꯅ ꯀꯩꯅꯣ ꯍꯣꯔꯦꯟ ꯑꯗꯨꯝ ꯍꯥꯏꯔꯛꯑꯣ
ꯎꯝ ꯍꯣꯏ
ꯉꯁꯤ ꯍꯣꯔꯦꯟꯗꯤ ꯆꯠꯂꯣꯏ
ꯍꯣꯔꯦꯟꯗꯤ ꯆꯠꯂꯣꯏ ꯍꯌꯦꯡ ꯑꯃꯨꯛꯀ ꯆꯠꯀꯅꯤ
ꯑꯣ ꯅꯣꯏꯁꯦ ꯔꯣꯇꯦꯁꯟ ꯂꯩꯕ꯭ꯔꯥ
ꯍꯣꯏ ꯒ꯭ꯔꯨꯞꯁꯦ ꯍꯩꯠꯁ ꯐꯥꯎ ꯂꯩꯌꯦꯕ
ꯑꯥ ꯌꯥꯝꯃꯤꯅꯦ
ꯎꯝ ꯍꯣꯏ ꯂꯩꯕꯗꯣ ꯑꯥ ꯒ꯭ꯔꯨꯞ ꯅꯨꯃꯤꯠ ꯑꯃꯗ ꯒ꯭ꯔꯨꯞ ꯑꯅꯤ ꯑꯅꯤ ꯆꯠ ꯃꯐꯝ ꯑꯅꯤ ꯈꯥꯏꯗꯣꯛꯄꯅꯤꯅꯀꯣ
ꯎꯝ ꯎꯝ
ꯎꯝ ꯍꯌꯦꯡꯗꯤ ꯃꯊꯛꯇ ꯇꯥꯔꯅꯤ ꯇꯥꯝ ꯀꯩꯅꯣ ꯀꯩꯅꯣ ꯇꯧꯐꯝꯗꯣ
ꯇꯝꯐꯝ ꯑꯥ ꯑꯥ ꯇꯝꯕ ꯃꯐꯥꯝ ꯍꯣꯢ ꯃꯤ ꯌꯥꯝ ꯑꯗꯨꯗꯤ ꯃꯣꯏꯁꯨ ꯀꯤꯕ ꯃꯥꯂꯦ ꯄꯥꯎ ꯇꯥꯎꯗ ꯇꯥꯎꯅꯤꯡꯉꯥꯢꯗꯤ ꯃꯥꯟꯗꯦꯗ
ꯎꯝ
ꯑꯗꯣ ꯑꯩꯅ ꯇꯥꯕꯗꯤ ꯃꯐꯝ ꯈꯔ ꯀꯣ ꯍꯧꯖꯤꯛ ꯑꯗꯨꯃꯥꯏꯅ ꯇꯧꯔꯒ ꯂꯦꯞꯄꯁꯤꯡꯗꯤ ꯑꯗꯨꯝ ꯌꯥꯝ ꯇꯝꯅꯩ ꯍꯥꯏ ꯍꯥꯏꯕ
ꯎꯝ ꯍꯣꯏ ꯑꯗꯨꯒꯨꯝꯕꯁꯨ ꯂꯩꯕꯅꯤꯅ ꯑꯗꯨꯝ ꯍꯣꯏ
ꯑꯗꯨꯃꯥꯏꯅ ꯍꯥꯏꯗꯨꯅꯤꯗ
ꯎꯝ
ꯆꯨꯝꯕ꯭ꯔꯥ ꯂꯥꯟꯕ꯭ꯔꯥ ꯈꯪꯗꯦ ꯑꯗꯣ ꯂꯩꯗꯤ ꯂꯩ ꯍꯥꯏ
ꯑꯣꯢꯔꯝꯕ ꯌꯥꯏ
ꯍꯧꯖꯤꯛꯇꯤ ꯅꯣꯏ ꯅꯣꯡ ꯇꯥꯗ꯭ꯔꯣ
ꯉꯁꯥꯏꯗꯤ ꯅꯨꯡꯁꯥ ꯈꯔ ꯈꯔ ꯊꯣꯛꯂꯛꯕꯅꯦ ꯍꯧꯖꯤꯛꯇꯤ ꯅꯣꯡ ꯇꯥꯅꯤꯡꯉꯥꯏ ꯈꯔ ꯃꯝꯁꯤꯜꯂꯛꯑꯦꯗ
ꯑꯩꯈꯣꯏꯗꯤ ꯁꯤꯗꯗꯤ ꯈꯔ ꯅꯨꯡꯁꯥ ꯊꯣꯛꯑꯦ ꯌꯥꯝꯅ ꯊꯣꯛꯄꯗꯤ ꯅꯠꯇꯦ ꯈꯔꯅꯦꯗ ꯊꯣꯛꯄꯗꯣ
ꯎꯝ ꯅꯨꯡꯁꯥ ꯎꯗꯕ ꯀꯨꯏꯔꯦꯗ ꯍꯞꯇꯥ ꯑꯃ ꯍꯦꯜꯂꯦꯗ
ꯍꯣꯏ ꯑꯩꯈꯣꯏꯁꯨꯅꯦ ꯍꯟꯗꯛ ꯀꯥꯟ ꯑꯥ ꯐꯤꯁꯨ ꯁꯨꯕ ꯌꯥꯗ꯭ꯔꯦ
ꯎꯝ
ꯍꯥꯏꯕꯗꯤ ꯑꯗꯨꯅꯦ ꯑꯗꯨꯒ ꯑꯗꯨꯝ ꯃꯝꯕ